ꯗꯣ ꯅꯍꯥꯟ ꯀꯣꯜ ꯇꯧꯕ ꯌꯥꯗꯦ ꯍꯥꯏꯕ ꯅꯠl ꯇ꯭ꯔꯣ
ꯍꯣꯏ ꯑꯩ ꯑꯦꯀꯥꯎꯟ ꯑꯅꯤ ꯄꯥꯏꯕ ꯏꯃꯥꯒꯤ ꯑꯃ ꯑꯩꯒꯤ ꯑꯃ
ꯋꯥꯎ
ꯇꯨꯒꯤꯅꯦ
ꯏ ꯀꯔꯤ
ꯑꯗꯨ ꯀꯩꯁꯨ ꯇꯧꯗꯦ ꯑꯗꯨ ꯇꯧꯔꯁꯨ ꯑꯩꯒꯤ ꯀꯣꯄꯤ ꯕꯨꯠ ꯑꯦꯛꯁꯇ꯭ꯔꯥꯅ ꯍꯥꯏꯗꯤ ꯈ ꯆꯥꯛ ꯆꯥꯕ ꯂꯣꯏꯔꯒ ꯑꯗꯨꯝ ꯂꯩꯌꯦ ꯅꯪꯗꯤ
ꯑꯩꯁꯨ ꯅꯨꯡꯁꯤꯠꯂꯥꯛ ꯍꯜꯂꯛꯄ ꯉꯥꯏꯔ ꯂꯩꯌꯦ
ꯁꯤꯜꯂꯥꯛꯇꯣ ꯀꯃꯥꯏ ꯇꯧꯔꯤꯕ꯭ꯔꯣ ꯃꯥ ꯅꯨꯡꯉꯥꯏꯔꯤ ꯍꯥꯏꯕ꯭ꯔꯣ ꯑꯣ ꯀꯣꯁꯥ ꯅꯣꯊꯦ ꯎ ꯃꯪ ꯅꯨꯡꯉꯥꯏ ꯑꯦ ꯃꯥ ꯀ꯭ꯔꯤ ꯊꯕꯥꯛꯁꯨ ꯕ꯭ꯔꯥ ꯃꯤꯗꯤ ꯃꯔꯨꯞꯀ ꯁꯅꯥꯏ ꯍꯥꯏ ꯌꯥꯝ ꯐꯩꯅ
ꯅꯪꯁꯨ ꯂꯥꯛꯑꯒ ꯁꯥꯟꯅꯔꯅꯤ ꯗꯨꯗꯤ
ꯍꯣꯏ ꯅꯦꯛꯁꯇ ꯂꯥꯛꯀꯅꯤ ꯕꯥꯅꯤ ꯁꯤ ꯌꯥꯝ ꯐꯩꯌꯦ ꯀꯔꯤꯔꯥ ꯑꯩ ꯄꯩꯁꯥ ꯂꯩꯇ꯭ꯔꯗꯤ ꯄꯥꯏ ꯂꯩꯇ꯭ꯔꯦ ꯂꯥꯏ ꯄꯥꯅꯨꯗꯦ ꯅꯆꯦꯒ ꯏꯕꯥꯅꯤꯗꯤ ꯅꯦꯛꯁ ꯌ꯭ꯔꯅ ꯅꯦꯛꯁ ꯌ꯭ꯔꯅ ꯅꯆꯦꯒꯩ ꯏꯕꯥꯅꯤꯗꯤ ꯑꯣꯖꯥ ꯇꯧꯕ ꯆꯠꯂꯒꯦꯅ ꯈꯜꯂꯦ ꯑꯗꯨꯒꯤ ꯍꯧꯖꯤꯛ ꯇ꯭ꯔꯦꯅꯤꯡ ꯆꯠꯂꯦꯅ
ꯑꯣ ꯅꯪꯁꯨ ꯇ꯭ꯔꯦꯅꯤꯡ ꯆꯠꯄ꯭ꯔꯥ꯫
ꯍꯣꯏ ꯏꯕꯥꯅꯤ ꯆꯠꯄꯅꯤ ꯅꯆꯦꯒ ꯏꯕꯥꯅꯤꯗꯤ ꯅꯆꯦꯒ ꯏꯕꯅꯤꯗꯤ ꯃꯦꯛꯅꯦꯠ ꯀꯨꯝꯕꯅꯤ꯫
ꯏꯄꯥ ꯅꯕꯥꯅꯤ ꯊꯕꯛ ꯇꯧꯕ ꯍꯧꯔꯗꯤ ꯀꯦꯔꯦꯂꯥꯗ ꯂꯥꯛꯅꯤꯉꯥꯏꯒꯤꯁꯨ ꯄꯩꯁꯥ ꯄꯤꯀꯣ꯫
ꯍꯣꯏ ꯄꯤꯔ ꯂꯣꯏꯔꯦ ꯀꯩꯅꯣ꯫
ꯗ꯭ꯔꯦꯟ ꯅꯥꯏꯗꯣꯏꯔꯥ ꯅꯠꯇ꯭ꯔꯒ ꯀꯣꯂꯦꯖꯅ ꯄꯤꯊꯣꯛꯀꯦꯔꯣ ꯑꯣ ꯁ꯭ꯀꯨꯜꯒꯨꯝꯕꯅ꯫
ꯑꯦꯀꯣꯃꯣꯗꯦꯁꯟ ꯐꫭꯗ ꯐꫭꯗ ꯑꯦꯟ ꯑꯦꯀꯣꯃꯣꯗꯦꯁꯟ ꯐ꯭ꯔꯤꯅꯦ ꯍꯥꯏ꯫
ꯑꯠꯆꯥ꯫
ꯑꯗꯨ ꯑꯣꯏꯔꯗꯤ ꯁꯦꯚꯤꯡꯗꯤ ꯈꯔ ꯊꯣꯛꯀꯅꯤꯅ꯫
ꯎꯝ ꯅꯕꯥꯅꯤꯁꯨ ꯃꯔꯨꯞ ꯁꯥꯅꯔꫭꯅꯥ꯫
ꯁꯅꯥꯒꯅꯤ ꯂꯦ ꯂꯤꯁꯤꯡ ꯇꯔꯥ ꯇꯔꯥꯒꯤ ꯁꯅꯥꯒꯅꯤ ꯀꯔꯤꯔꯥ ꯖꯦꯕꯥꯅꯤꯗꯤ ꯍꯧ ꯍꯧꯗ꯭ꯔꯒ ꯍꯧꯔꯗꯤ
ꯇꯧꯅꯤ ꯍꯥꯏꯕ꯭ꯔꯣ꯫
ꯁ꯭ꯇꯥꯔꯇꯤꯡꯗꯣ ꯁꯥꯔꯇꯤꯐꯤꯀꯦꯠ ꯂꯩꯕꯁꯤꯡꯒꯤꯗꯤ ꯇ꯭ꯋꯦꯟꯇꯤ ꯑꯚꯐ ꯍꯥꯏꯌꯦ꯫ ꯗꯨꯅꯦ꯫
ꯑꯣꯖꯥ ꯇꯥꯎꯔ ꯑꯇꯣꯞꯄ ꯊꯕꯛꯁꯨ ꯊꯤꯒꯦꯔꯣ꯫
ꯈꯪꯗꯦꯍꯦ ꯑꯣꯖꯥꯅ ꯈꯔ ꯐꯥꯒꯗꯕ ꯃꯥꯜꯂꯦ ꯑꯇꯣꯞꯄ ꯊꯕꯛ ꯅꯖꯦ ꯏꯕꯥꯅꯤꯗꯤ ꯌꯥꯝ ꯀꯥꯡꯕꯗꯣ ꯃꯤꯒꯤ ꯋꯥꯕ ꯊꯕꯛ ꯁꯨꯕ ꯌꯥꯔꯣꯏꯌꯦ꯫
ꯎꯝ ꯅꯕꯥꯅꯤꯗꯨ ꯋꯥ꯭ꯔꯛ ꯐ꯭ꯔꯣꯝ ꯍꯣꯝꯒꯨꯝꯕ ꯇꯧꯔꯗꯤ ꯀꯣ ꯀꯝꯅꯤ ꯊꯕꯛ ꯇꯧꯔꯒ
ꯍꯣꯏ ꯄꯥꯏ ꯂꯩꯇ꯭ꯔꯦ ꯏꯕꯥꯅꯤꯁꯨ ꯑꯗꯨꯃꯥꯏ ꯇꯧꯗ꯭ꯔꯗꯤ꯫
ꯅꯕꯥꯅꯤ ꯄꯩꯁꯥ ꯄꯥꯏꯕ ꯍꯧꯕꯗ ꯉꯥꯏꯔꯦ ꯑꯩꯒꯤ ꯔꯤꯆꯥꯔꯖ ꯇꯧꯕꯤꯅꯤꯉꯥꯏ꯫
ꯍꯣꯏ ꯏꯕꯥꯅꯤ ꯄꯩꯁꯥ ꯄꯥꯏꯕ ꯃꯇꯝꯗ ꯅꯪꯅ ꯇꯧꯕꯤ ꯇꯧꯕꯤꯔꯒ ꯂꯣꯏꯔꯦꯅ꯫ ꯅꯆꯦ ꯏꯕꯥꯅꯤꯁꯨ ꯃꯇꯝ ꯂꯥꯛꯀꯅꯤꯍꯦ ꯍꯥ꯫
ꯑꯩꯕꯨ ꯀꯥꯎꯔꯒꯦꯔꯥ ꯈꯪꯗꯦꯗꯥ꯫
ꯀꯥꯎꯔꯣꯏꯌꯦ ꯀꯃꯥꯏꯅ ꯀꯥꯎꯒꯦꯔꯥ꯫ ꯅꯪ ꯅꯆꯦ ꯏꯕꯥꯅꯤꯕꯨ ꯌꯥꯝ ꯊꯥꯖꯗꯕꯩ ꯋꯥꯔꯣ꯫
ꯈꯣꯏꯗꯤ ꯅꯨꯡꯉꯥꯏꯔꯒ ꯂꯩꯕ꯭ꯔꯣ꯫
ꯃꯣꯏꯗꯤ ꯑꯗꯨꯝ ꯅꯨꯡꯉꯥꯏꯔꯒ ꯂꯩꯌꯦ ꯇꯣꯂꯣꯞ ꯆꯥꯔꯒ ꯇꯣꯂꯣꯞ ꯆꯥꯕꯅꯤꯅ ꯕꯣꯟꯈꯣꯏꯗꯤ꯫
ꯀꯔ ꯄꯩꯁꯥ ꯀ꯭ꯌꯥ-ꯀ꯭ꯌꯥ ꯆꯥꯕ꯭ꯔꯣ꯫
ꯅꯣꯏ ꯔꯦꯟ ꯂꯩꯃꯤꯟ ꯂꯩꯃꯤꯟꯅ ꯂꯩꯃꯤꯟ ꯂꯩꯃꯤꯟ
ꯍꯣꯏ ꯂꯩꯃꯤꯟꯅꯩꯌꯦ ꯑꯩ ꯑꯩꯗꯤ ꯔꯦꯟ ꯍꯣꯡꯈ꯭ꯔꯦ ꯃꯊꯥꯛꯇ꯫ ꯅꯆꯦꯈꯣꯏꯒ ꯕꯣꯟꯗꯤ ꯅꯦꯛꯁ ꯗꯣꯔꯗ ꯑꯗꯨꯝ ꯂꯩꯕꯅꯦ꯫
ꯑꯣ ꯅꯪꯗꯤ ꯀꯗꯥꯏꯗ ꯍꯣꯡꯕ꯫
ꯑꯩꯗꯤ ꯃꯊꯛꯇ ꯑꯥ ꯁꯣꯔꯣꯛꯀꯤ ꯃꯊꯛꯇ ꯈꯣꯏ ꯃꯊꯛꯇ ꯑꯁ ꯀ꯭ꯔꯤ ꯍꯥꯏꯁꯤꯔꯥ ꯏꯆꯦ ꯗꯥꯏꯅꯥ ꯂꯨꯈꯣꯏꯒꯤ ꯃꯈꯣꯏꯗ꯫ ꯍꯥꯏꯈ꯭ꯔꯝꯅꯦ ꯂꯤꯁꯤꯡ ꯑꯅꯤꯒꯥ ꯆꯥꯃꯉꯥ ꯍꯣꯡꯕ꯫ ꯑꯁ ꯀꯗꯥꯏꯗꯒꯤ ꯂꯤꯁꯤꯡ ꯃꯔꯤꯒꯤꯗꯗꯤ ꯂꯩꯕ ꯉꯝꯗ꯭ꯔꯦ ꯏꯟꯀꯝ ꯊꯣꯛꯇꯕꯅꯤꯅ꯫
ꯎꯝ ꯅꯇꯣꯝꯗ ꯂꯩꯏꯔꯣ꯫
ꯏꯇꯣꯝꯇ ꯂꯩꯈ꯭ꯔꯕꯅꯦ꯫
ꯅꯪꯗꯤ ꯄꯩꯁꯥ ꯄꯥꯏꯔꯝꯅꯤꯗ ꯈꯣꯏ ꯏꯕꯨꯡ
ꯀꯗꯥꯏꯗꯒꯤ ꯄꯥꯏꯕꯅꯣ ꯂꯩꯇꯦ꯫
ꯍꯣꯏ ꯍꯥꯏꯗꯤ ꯄꯥꯏꯔꯝꯅꯤ
ꯕꯒꯤꯅꯤ ꯄꯩꯁꯥ ꯄꯥꯏꯗꯕꯒꯤ ꯔꯦꯟ ꯍꯣꯡꯕꯗ ꯂꯩꯔꯕꯅꯦ
ꯑꯗꯨ ꯑꯣꯏꯔꯁꯨ ꯈꯣꯏꯅ ꯍꯦꯟꯅ ꯋꯥꯔꯝꯅꯤꯗ
ꯈꯪꯗ꯭ꯔꯦ ꯈꯪꯗ꯭ꯔꯦ ꯋꯥꯕ ꯉꯥꯛꯇꯅꯤ ꯁꯤꯗ ꯑꯩꯈꯣꯏꯅ ꯅꯨꯡꯉꯥꯏ ꯅꯣꯏꯅ ꯅꯨꯡꯉꯥꯏꯍꯦꯟꯕ ꯑꯈꯣꯏꯅ ꯅꯨꯡꯉꯥꯏꯍꯦꯟꯕ ꯂꯩꯇ꯭ꯔꯦ ꯀ꯭ꯔꯤꯅꯣ ꯑꯃꯁꯨ ꯋꯥ ꯉꯥꯡꯗ꯭ꯔꯦ
ꯎꯝ
ꯎꯝ ꯅꯆꯦꯅꯤꯗ
ꯀ꯭ꯔꯤ ꯌꯦꯟꯁꯥꯡ ꯆꯥꯕ꯭ꯔꯣ
ꯅꯆꯦꯈꯣꯏꯗ ꯍꯋꯥꯏ ꯄꯥꯜ ꯆꯥꯏꯌꯦ
ꯑꯥ ꯃꯔꯛ ꯃꯔꯛꯇꯗꯤ ꯑꯈꯣꯏ ꯂꯣꯟꯁꯨ ꯍꯥꯞꯄ ꯌꯥꯕ꯭ꯔꯣ
ꯈꯪꯗꯦ ꯈꯪꯗꯦ ꯈꯪꯕ꯭ꯔꯥ ꯈꯪꯗꯕ꯭ꯔꯥ
ꯃꯣꯏ ꯒ꯭ꯌꯥꯟ ꯇꯥꯗ ꯃꯥꯜꯂꯦꯗ
ꯇꯥꯕꯅꯦ
ꯅꯆꯦꯈꯣꯏ ꯑꯩꯈꯣꯏ ꯑꯩꯗꯤ ꯏꯊꯟꯗ ꯂꯩꯝꯅꯤꯅ ꯃꯣ ꯅꯨꯡꯗꯥꯡꯗꯒꯤ ꯆꯥꯛ ꯊꯣꯡꯕ ꯑꯗꯨꯒꯤ ꯀꯀꯣꯡꯗꯣ ꯃꯣꯔꯅꯤꯡꯗ ꯑꯃꯨꯛ ꯆꯥꯕ ꯇꯧꯕꯅꯦ
ꯔꯦꯟ ꯍꯣꯡꯕ ꯀꯨꯏꯔꯕ꯭ꯔꯣ
ꯗꯤꯁ ꯌ꯭ꯔꯅ ꯍꯣꯡꯕꯅꯦ ꯀꯩꯗꯧꯔꯤꯅꯣ ꯈ꯭ꯋꯥ ꯅꯪꯗꯤ
ꯍꯥꯥ
ꯍꯨꯝ ꯁꯥꯏꯌꯦ ꯏꯝꯐꯥꯜꯁꯦ ꯅꯪ ꯗꯦꯜꯂꯤꯗꯗꯤ ꯁꯥꯗ꯭ꯔꯣ
ꯏꯝꯐꯥꯜ ꯐꯥꯎ ꯁꯥꯔꯗꯤ ꯈꯣꯏꯗꯗꯤ ꯄꯨꯝꯗꯧꯔꯦꯗ ꯗꯦꯂꯤꯗꯤ ꯈꯔ ꯐꯩꯗ ꯅꯣꯡ ꯃꯔꯛ ꯃꯔꯛꯇ ꯈꯔ ꯆꯨꯕꯒꯤꯀꯣ
ꯍꯣꯏ
ꯗꯗꯤ ꯅꯣꯡꯁꯨ ꯆꯨꯗꯦ ꯑꯗꯨꯒꯤ ꯁꯤꯅꯤꯉꯥꯏ ꯇꯧꯔꯒ ꯂꯩꯔꯦ ꯐꯦꯟꯁꯨ ꯁꯥꯕꯅ ꯐꯦꯟ ꯊꯥꯔꯁꯨ ꯑꯗꯨꯒꯤ ꯌꯥꯝ ꯋꯥꯔꯦ ꯏꯝꯐꯥꯜꯗꯗꯤ ꯇꯦꯝꯄꯔꯦꯆꯔ ꯀꯌꯥ ꯀꯌꯥ ꯂꯥꯏ ꯂꯥꯏꯕ꯭ꯔꯣ
ꯈꯪꯗꯦ ꯏꯝꯐꯥꯜ ꯑꯦꯠꯂꯤꯁ ꯊꯥꯔꯇꯤ ꯑꯗꯨ ꯑꯗꯨꯝ ꯀ ꯊꯥꯔꯇꯤ ꯀꯥꯕ꯭ꯔꯥ ꯀꯥꯗꯕ꯭ꯔꯥ ꯈꯪꯗꯦꯀꯣ ꯇꯦꯝꯄꯔꯦꯆꯔ ꯏꯝꯐꯥꯜꯒꯤꯀꯣ
ꯑ ꯅꯣꯅꯦꯅ ꯍꯦꯟꯕ꯭ꯔꯣ ꯁꯥꯕ
ꯃꯔꯥ ꯃꯔꯥꯗꯣ ꯊꯥꯔꯇꯤ ꯐꯣꯔ ꯀꯥꯏ ꯍꯥꯏꯌꯦ
ꯅꯣꯅꯦꯗ
ꯏꯝꯐꯥꯜꯗ ꯅꯨꯅꯦꯗꯗꯤ ꯂꯣꯏꯔꯝꯃꯅꯦ
ꯐꯣꯔꯇꯤ ꯌꯥꯎꯕ꯭ꯔꯥ
ꯅꯨꯅꯦꯗ ꯅꯍꯥꯟꯈ꯭ꯔꯤꯔꯥ ꯐꯤꯐꯇꯤ ꯌꯥꯎꯕ ꯂꯩꯕꯅꯦ ꯍꯟꯗꯛꯇꯤ ꯈꯪꯗꯦ
ꯐꯤꯞꯇꯤꯗꯤ ꯃꯤ ꯁꯤꯅꯤ꯫
ꯗꯦꯜꯂꯤ ꯍꯥꯏꯅꯀꯣ
ꯎꯝ ꯑꯈꯣꯏ ꯁꯨ ꯃꯔꯛ ꯃꯔꯛꯇ ꯐꯣꯔꯇꯤ ꯁꯦꯚꯦꯟ ꯐꯣꯔꯇꯤ ꯁꯤꯛꯁ ꯁꯨꯃꯥꯏꯅ ꯁꯥꯏ
ꯎꯝ ꯑꯗꯨꯅꯅꯦ ꯗꯦꯜꯂꯤꯗꯣ ꯁꯥꯕꯅꯤꯅ ꯏꯆꯦꯒ ꯏꯕꯥꯅꯤꯗꯤ ꯂꯩꯅꯤꯡꯗ꯭ꯔꯦꯕ
ꯑꯦꯁꯤ ꯂꯥꯏꯇꯔꯗꯤ ꯑꯁ
ꯑꯦ ꯁꯤ ꯂꯩꯔꯁꯨ ꯑꯩꯈꯣꯏꯗꯤ ꯎꯄꯥꯏ ꯂꯩꯇꯦ ꯏ ꯁꯤ ꯒꯤ ꯄꯩꯁꯥꯒꯤ ꯃꯃꯜ ꯊꯤꯕꯗꯣ ꯉꯝꯃꯣꯏꯌꯦ ꯑꯗꯨꯒꯤ ꯅꯆꯦ ꯑꯗꯨꯅꯦ ꯅꯆꯦꯒ ꯏꯕꯥꯅꯤꯗꯤ
ꯍꯟꯖꯥꯡ ꯅꯥꯄꯤ ꯈꯨꯇꯥꯡ ꯑꯗꯨꯒ ꯑꯄ ꯂꯥꯏ
ꯍꯣꯏ
ꯉꯔꯥꯡꯁꯨ ꯎꯠꯁꯣꯏ ꯏꯟꯗ꯭ꯔꯤꯌꯥꯡꯒꯤ ꯁꯣꯏ ꯂꯩꯌꯦꯅ ꯑꯗꯨꯗꯣ ꯎꯝ ꯀꯦꯖꯤꯗ ꯁꯤꯛꯁ ꯍꯟꯗ꯭ꯔꯦꯠꯅꯦ ꯍꯥꯏꯌꯦ
ꯍꯥꯏꯁ ꯇꯥꯡꯉꯦꯍꯦ ꯎꯁꯣꯏ ꯑꯥ ꯗꯦꯜꯂꯤꯗ ꯀꯦꯖꯤꯗ ꯁꯤꯛꯁ ꯍꯟꯗ꯭ꯔꯦꯠꯅꯤ ꯍꯥꯏꯌꯦ ꯇꯥꯡꯗ꯭ꯔꯣ
ꯑꯗꯨꯒ ꯁ꯭ꯇꯕꯣꯅ ꯊꯥꯏ ꯄꯦꯁꯟ ꯐ꯭ꯔꯨꯠ ꯑꯗꯨꯅ ꯀꯦꯖꯤꯗ ꯐꯣꯔ ꯍꯟꯗ꯭ꯔꯦꯠ
ꯑꯥꯏꯁ ꯀ꯭ꯔꯤꯝ ꯆꯥꯏꯌꯦ
ꯆꯥꯎ ꯆꯥꯎ
ꯋꯥꯔꯤ ꯁꯥꯕꯒꯤ ꯑꯥꯏꯁ ꯀ꯭ꯔꯤꯝ ꯁꯥꯕꯅꯤꯅ ꯑꯥꯏꯁ ꯀ꯭ꯔꯤꯝ ꯆꯥꯗ꯭ꯔꯗꯤ ꯌꯥꯗ꯭ꯔꯦꯕ
ꯎꯝ꯫
ꯗꯦꯜꯂꯤꯗꯗꯤ ꯅꯆꯦꯒ ꯏꯕꯥꯅꯤꯗꯤ ꯁꯥꯕ ꯃꯐꯝꯗ ꯂꯩꯕꯗꯣ ꯍꯥꯏꯅꯔꯣꯏꯌꯦ ꯑꯗꯨꯒꯤ ꯀꯦꯔꯂꯥ ꯏꯪꯕ ꯃꯐꯝꯗ ꯆꯠꯂꯒ ꯄꯩꯁꯥ ꯁꯦꯚꯤꯡ ꯇꯧꯔꯒ ꯑꯥꯐꯇꯔ ꯇꯨ ꯌꯔꯁ ꯋꯥꯟ ꯌꯔꯁꯀꯨꯝꯕ ꯀꯣꯏꯕ ꯆꯠꯀꯦꯅ ꯄ꯭ꯂꯥꯟ ꯇꯧꯔꯤꯅꯦ
ꯀꯗꯥꯏꯗ ꯀꯣꯏꯗꯣꯏꯅꯣ ꯃꯅꯂꯤ ꯀꯣꯏꯕ ꯆꯠꯂꯁꯦ꯫
ꯑꯧ ꯑꯣ ꯑꯁ ꯑꯁ ꯑꫭ ꯑꯣ ꯐꯥꯒꯤ ꯇꯧꯅꯦ ꯅꯆꯦꯒ ꯏꯕꯥꯅꯤꯗꯤ ꯑꯗꯨꯝ ꯄ꯭ꯂꯥꯟ ꯇꯧꯔꯒ ꯂꯥꯁꯇ ꯑꯣꯏꯗꯕꯗꯣ ꯑꯗꯨꯝ ꯇꯧꯔꯝꯅꯦ ꯄ꯭ꯂꯥꯟꯁꯦ ꯄꯥꯛ ꯍꯥꯏꯗꯣꯛꯄ ꯌꯥꯗꯦꯕ
ꯗꯤꯁ ꯗꯤꯁ ꯏꯌꯔ ꯄꯩꯁꯥ ꯇꯥꯟꯂꯥ ꯅꯕꯅꯤꯁꯨ ꯃꯅꯂꯤ ꯆꯠꯂꯁꯦ ꯅꯦꯛꯁ
ꯅꯦꯛꯁ ꯏꯌꯔ ꯏꯟ ꯀꯦꯁ ꯅꯆꯦ ꯏꯕꯥꯅꯤꯅ ꯅꯦꯛꯁ ꯏꯔ ꯄꯩꯁꯥ ꯇꯥꯅꯗꯤ ꯃꯅꯗꯤ ꯆꯠꯂꯁꯦ
ꯎꯝ ꯑꯦ ꯃꯔꯆ ꯀꯨꯝꯕꯗꯅ ꯍꯦꯟꯅꯥ ꯐꯖꯥꯕꯅꯦ ꯃꯅꯂꯤꯗꯤ ꯖꯦꯅꯋꯥꯔꯤ ꯗꯤꯁꯦꯝꯕꯔꯗꯗꯤ ꯏꯪꯑꯦꯕ ꯌꯥꯝꯅ
ꯑ ꯅꯆꯦꯅ ꯅꯪꯒꯤ ꯄꯨꯊꯣꯛꯄꯤꯒꯅꯤ ꯍꯥꯏꯌꯦ ꯃꯅꯂꯤ ꯆꯦꯠꯄꯗ
ꯎꯝ ꯑꯩ ꯄꯩꯁꯥ ꯁꯦꯕꯤꯡ ꯇꯧꯔꯒ ꯂꯩ ꯍꯧꯖꯤꯛ
ꯑꯥ ꯃꯥ ꯑꯦ ꯃꯤꯗꯤ ꯄꯩꯁꯥ ꯁꯦꯕꯤꯡꯒ ꯇꯧꯕ ꯍꯧꯈ꯭ꯔꯦ ꯀꯣ
ꯍꫭꯏ ꯍꯥꯎꯈ꯭ꯔꯕꯅꯦ ꯌꯥꯝꯗꯦꯗ ꯐꯥꯏꯚ ꯑꯩꯍꯣꯏꯗꯤ ꯁꯤ ꯄꯟꯖꯥꯕꯇꯗꯤ ꯅꯛꯑꯦꯅꯀꯣ ꯍꯤꯃꯥꯆꯥꯜꯗꯣ ꯏꯝꯐꯥꯜ ꯒꯨꯝꯕꯗꯒꯤ ꯂꯥꯛꯑꯗꯤ ꯄꯩꯁꯥ ꯌꯥꯝ ꯆꯠꯅꯤ ꯑꯩꯈꯣꯏꯗꯤ ꯐꯣꯔ ꯊꯥꯎꯖꯟ ꯐꯥꯏꯚ ꯊꯥꯎꯖꯟ ꯑꯣꯏꯔꯤꯗꯤ ꯀꯣꯟꯅꯥꯈ꯭ꯔꯅꯤ꯫
ꯎꯝ ꯎꯝ ꯁꯥꯕꯒꯤ ꯑꯥꯏꯁ ꯀ꯭ꯔꯤꯝ ꯁꯨ ꯑꯁ ꯑꯥꯏꯁ ꯀ꯭ꯔꯤꯝ ꯑꯥꯏꯁ ꯀ꯭ꯔꯤꯝ ꯂꯧꯕꯁꯨ ꯃꯣꯔꯣꯛ ꯁꯥꯕ ꯄꯨꯔꯛꯏꯍꯦ
ꯅꯨꯡꯉꯥꯏ ꯃꯥꯜꯂꯦ ꯀꫭ ꯅꫭꯏꯗꯤ
ꯍꯣꯏ ꯍꯣꯟ ꯀꯩ ꯅꯆꯦꯒ ꯏꯕ ꯆꯥꯏꯌꯦ ꯅꯆꯦꯒ ꯏꯕꯅꯤꯗꯤ ꯄꯩꯁꯥ ꯂꯩꯇ꯭ꯔꯁꯨ ꯏꯟꯖꯣꯏꯃꯦꯟꯗꯤ ꯇꯧꯕ ꯍꯩꯕꯒꯤꯀꯣ ꯑꯗꯨ ꯑꯗꯨꯝ ꯌꯥꯏꯌꯦ
ꯅꯪꯏꯗꯤ ꯄꯩꯁꯥ ꯂꯩꯇꯔꯁꯨ ꯆꯥꯕꯉꯥꯡꯇ ꯇꯧꯅ ꯑꯩꯈꯣꯏꯗꯤ ꯆꯥꯅꯤꯡꯉꯥꯏꯒ ꯀꯔꯤꯁꯨ ꯂꯩꯇꯗꯦ
ꯁꯣꯏꯗꯝ ꯀꯥꯎꯏꯅ ꯄꯩꯁꯥ ꯂꯩꯇ꯭ꯔꯁꯨ ꯆꯥꯒꯦ ꯍꯥꯏꯔꯗꯤ ꯄꯩꯁꯥ ꯂꯩꯇ꯭ꯔꯁꯨ ꯆꯥꯒꯦ ꯍꯥꯏꯔꯗꯤ ꯎꯁꯤꯟꯅꯁꯦ
ꯎꯝ꯫ ꯑꯩꯈꫭꯏꯗꯤ ꯄꯩꯁꯥꯁꯨ ꯂꯩꯇꯦ
ꯄꯩꯁꯥꯒ ꯄꯤꯗꯕ ꯀꯨꯏꯔꯣꯏꯗ ꯊꯥ ꯃꯥ ꯁꯨꯗꯧꯔꯦ ꯑꯩꯒꯤ ꯄꯩꯁꯥ ꯄꯤꯗꯕ
ꯍꯣꯏ ꯍꯣꯏ ꯍꯣꯏ ꯁꯦ ꯑꯁ ꯑꯩꯈꯣꯏꯒꯤ ꯐꯦꯃꯤꯂꯤꯁꯦ ꯂꯥꯏꯔꯕꯗ ꯄꯣꯛꯄꯅꯤꯅ ꯎꯄꯥꯏ ꯂꯩꯇꯦ ꯈꯥꯟ
ꯎꯝ꯫
ꯎꯝ
ꯂꯥꯏꯗ ꯁꯨ ꯎꯄꯥꯏ ꯂꯩꯇ꯭ꯔꯦ
ꯍꯥꯎꯍꯦ ꯁꯤ ꯕꯂꯥꯞꯁꯦ ꯅꯪꯗꯤ ꯃꯇꯥꯡ ꯃꯇꯥꯡꯗ ꯂꯩꯕ꯭ꯔꯥ
ꯍꯧꯖꯤꯛꯇꯤ ꯀꯃꯟ ꯔꯨꯝꯗ ꯂꯩꯌꯦ
ꯑꯦ ꯀꯉꯥ ꯂꯨꯡꯒꯥ
ꯍꯥ ꯎꯝ
ꯑꯦ ꯌꯥꯝ ꯐꯩꯌꯦ ꯅꯣꯏꯗꯤ ꯑꯦꯁꯤꯗ ꯂꯩꯕꯅꯤꯅ
ꯎꯝ ꯑꯦꯁꯤꯗ ꯊꯥꯔꯁꯨ ꯑꯃꯨꯛ ꯏꯪꯃꯟ ꯏꯉꯤꯗ ꯎꯝ ꯃꯨꯀ ꯇꯧꯔꯛꯀꯦꯀꯣ
ꯑꯥ ꯎꯝ